ꯍꯂꯣ
ꯀꯩꯅꯣ ꯐꯣꯟꯗꯨꯕꯨ ꯄꯥꯏꯗꯣꯏꯗꯨꯔꯤꯕꯣ
ꯆꯠ ꯌꯥꯗ꯭ꯔꯦꯔꯤꯕ ꯀꯃꯥꯏꯅ ꯇꯧꯔꯤꯅꯣ ꯈꯪꯗ ꯑꯩꯅ ꯀꯗꯅ ꯊꯅ ꯑꯩꯅ ꯀꯔ ꯊꯣꯛꯇꯤ ꯊꯣꯛꯂꯛꯏꯅꯦꯕꯀꯣ ꯑꯗ ꯑꯩꯅ ꯀꯗꯥꯏꯗꯅꯣ ꯆꯤꯡꯈꯠꯂꯨꯕ꯭ꯔꯥ ꯀꯩꯅꯣꯝ ꯊꯦꯡꯉꯨꯔꯥ ꯑꯗꯨꯗ ꯐꯣꯟꯗꯣ ꯄꯥꯏꯈꯠꯄ ꯁꯨꯡꯌꯥ ꯌꯥꯗ ꯗꯋꯥꯗ ꯑꯗꯩ ꯑꯩꯅ ꯑꯃꯨꯛ ꯔꯤꯐ꯭ꯔꯦꯁ ꯑꯃꯨꯛ ꯂꯣꯏ ꯇꯧꯊꯣꯛꯑꯦ ꯑꯗꯨꯒ ꯑꯗꯨꯅ ꯑꯩ ꯑꯃꯨꯛꯀ ꯇꯧꯔꯛꯑꯣ ꯌꯦꯡꯒꯦꯅ ꯍꯥꯏꯔꯀꯥꯟꯗ ꯌꯥꯔꯛꯏꯁꯦ
ꯑꯣ ꯐꯔꯦ ꯐꯔꯦ
ꯎꯝ
ꯅꯍꯥꯟꯗꯣ ꯎꯠꯇꯤ ꯊꯣꯡꯉꯦ ꯎꯠꯇꯤ ꯊꯣꯡꯕꯒꯤ ꯃꯄꯣꯠ ꯃꯆꯩꯁꯤꯅ ꯀꯩꯀꯩ ꯍꯥꯞꯀꯦ ꯍꯥꯏꯕ ꯀꯥꯟꯗ ꯑꯩꯈꯣꯏꯒꯤ ꯄꯥꯡꯈꯣꯛꯂꯥ ꯍꯥꯞ ꯑꯦ ꯑꯗꯒꯤ ꯍꯧꯖꯤꯛꯀꯤ ꯊꯧꯅꯝ ꯍꯥꯏꯕꯗꯣ ꯍꯥꯞꯄꯦ ꯑꯗꯒꯤ ꯖꯤꯟꯁꯦꯡ ꯍꯥꯞꯄ ꯄꯦ ꯑꯗꯒꯤ ꯑꯩꯈꯣꯏꯒꯤ ꯑꯃ ꯑ ꯂꯕꯨꯔꯃꯍꯥꯟꯗ ꯄꯣꯡ ꯑ ꯍꯧꯕ ꯃꯔꯨꯝ ꯃꯔꯨꯝ ꯑꯃ ꯑꯃꯨꯕ ꯄꯥꯟꯕꯗꯨꯣ ꯈꯪꯕ꯭ꯔꯥ ꯃꯆꯥ ꯃꯆꯥ
ꯈꯪꯉꯦ ꯈꯪꯉꯦ ꯃꯣꯔꯣꯛ ꯃꯥꯟꯕꯤ ꯍꯥꯏꯕꯒꯨꯝꯝ ꯀꯧꯕꯅꯤ
ꯑꯗꯨ ꯌꯥꯝ ꯑꯣꯏꯅꯝꯕꯅꯦ ꯑꯗꯨ ꯍꯥꯞꯄꯗꯣ ꯈꯪꯕ꯭ꯔꯥ ꯑꯗꯨ ꯍꯥꯞ ꯍꯥꯞꯄꯦ ꯑꯗꯒꯤ ꯁꯦꯕꯣꯠ ꯃꯅꯥ ꯑꯅꯧꯕ ꯈꯔ ꯍꯥꯞꯄꯦ ꯀꯥꯔꯔꯕꯣꯠ ꯃꯅꯥ ꯑꯅꯧꯕ ꯈꯔ ꯍꯥꯞꯄꯦ ꯀꯥꯔꯣ ꯍꯥꯏꯔꯒ ꯀꯥꯔꯣꯠꯇꯣ ꯌꯥꯝ ꯄꯥꯜꯂꯕꯅꯦ
ꯆꯥꯟꯅꯤꯡꯉ ꯌꯥꯉ
ꯄꯈꯣꯏꯗꯤ ꯌꯥꯝꯦꯝ ꯍꯥꯎꯣꯏꯕ ꯍꯦꯛ ꯍꯦꯛꯄ ꯆꯥꯅꯤꯅ ꯄꯣꯠ ꯆꯩ ꯃꯈꯩꯁꯦ ꯑꯦꯗꯝꯝ ꯍꯋꯥꯏ ꯌꯦꯟꯁꯥꯡꯕꯤꯌꯥꯁꯦ ꯑꯗꯨꯝ ꯏꯔꯣꯗ ꯆꯥꯕꯁꯨ ꯍꯥꯎꯋꯦ ꯃꯤꯗ ꯍꯋꯥꯏ ꯏꯁꯥꯕꯁꯤ ꯀꯅꯥ ꯀꯥ ꯍꯦꯟꯅ ꯏꯔꯣꯟꯗꯦꯗꯅꯀꯣ ꯑꯩꯈꯣꯏꯗꯤ ꯍꯋꯥꯏ ꯁꯥꯡꯕꯤ ꯏꯔꯣꯟꯕꯁꯨ ꯌꯥꯝ ꯍꯥꯎꯋꯦꯕ ꯑꯗꯒꯤ ꯆꯝꯐꯨꯗ ꯍꯋꯥꯏ ꯑꯗꯩ ꯗꯦꯁ ꯍꯋꯥꯏ ꯃꯌꯥꯝꯗꯨꯁꯨ ꯑꯗꯨꯝ ꯍꯦꯛꯄꯒ ꯆꯥꯕ ꯑꯣꯏꯕꯒꯤ ꯏꯁꯥꯗ ꯌꯥꯝ ꯍꯥꯎꯕꯗꯣ ꯆꯛꯃꯥꯏꯗ ꯉꯜꯂꯒ ꯉꯔ ꯆꯥꯔ ꯂꯩꯇ꯭ꯔꯦ ꯈꯍꯥꯎꯗꯦ ꯑꯗꯨꯏꯗꯨꯅꯦ ꯑꯗꯨ ꯍꯥꯞꯄꯦ ꯑꯗꯒꯤ ꯀꯩꯅꯣ ꯍꯥꯞꯄꯦ ꯀꯩ ꯍꯥꯏꯈꯔꯦ ꯑꯩꯈꯣꯏꯒꯤ ꯈꯥꯃꯦꯟ ꯑꯁꯤꯤꯟꯕꯤ ꯃꯆꯥꯒꯤ ꯃꯅꯥꯗꯣ ꯍꯥꯞꯄꯦ ꯀꯩ ꯀꯩꯅꯣ ꯌꯥꯝ ꯍꯥꯞꯄꯅꯦ ꯀꯥꯎꯔꯦꯅꯦ ꯑꯗꯨꯒ ꯊꯣꯡꯉꯦ ꯍꯥꯏꯗꯤ ꯑꯩꯈꯣꯏꯗꯤ ꯌꯨꯝꯁꯀꯩ ꯁꯩꯠꯇꯦ ꯀꯩꯅꯣ ꯆꯥꯕ ꯌꯥꯗꯦꯕꯀꯣ ꯑꯩꯈꯣꯏ ꯕꯥꯒꯤ ꯃꯄꯣꯛ ꯅꯨꯃꯤꯠ ꯇꯥꯕꯒꯤ ꯑꯩꯈꯣꯏ ꯕꯥꯒ ꯑꯩꯈꯣꯏ ꯃꯥꯒꯁꯦ ꯄꯛꯅꯗꯦꯅ ꯀꯩꯅꯣ ꯇꯧꯕꯒꯤ ꯑꯗꯨꯝ ꯍꯦꯜꯂꯦꯕ ꯌꯨꯝꯁꯩꯀꯩ ꯁꯩꯠꯁꯦ ꯍꯥꯏꯕ ꯑꯗꯨꯒꯤ
ꯑꯗꯣ ꯀꯩꯅꯣꯅꯦ ꯎꯝ ꯎꯠꯇꯤ ꯊꯣꯡꯕꯗ ꯀꯩꯅꯣꯒ ꯑꯩꯈꯣꯏꯒꯤ ꯀꯝꯐꯣꯏ ꯃꯅꯥꯁꯦ ꯍꯥꯞꯅꯕꯒꯨꯝ ꯇꯧꯗꯥꯏꯅꯦ
ꯍꯥꯄꯦ ꯍꯥꯄꯦ ꯀꯄꯑꯣꯏ ꯃꯅꯁꯥ ꯍꯥꯄꯦ ꯀꯥꯎꯋꯥꯋ ꯌꯥ ꯀꯦ ꯇꯧꯕ
ꯎꯝ ꯑꯗꯨꯅꯦ ꯑꯩꯅ ꯀꯝꯐꯣꯏ ꯃꯅꯥꯁꯦ ꯀꯗꯥꯏꯗꯅꯣꯝꯗꯤ ꯍꯥꯞꯈꯤꯕꯅ ꯑꯩ ꯈꯪꯉꯦꯕ ꯑꯗꯨ ꯑꯣꯏꯅꯝꯃꯦꯅ ꯍꯥꯞꯅꯩꯕꯅ ꯑꯗꯨꯃꯥꯏꯅ ꯇꯧꯈꯤꯕꯅꯦꯕ ꯁꯪꯒꯣꯝ ꯁꯪꯒꯣꯝ ꯁꯪꯒꯣꯝ ꯑꯅꯧꯕꯧꯕꯒꯖꯨ ꯅꯕ
ꯐꯠꯇꯕꯒꯤꯅꯦ ꯈꯪꯕ꯭ꯔꯥ ꯑꯃ ꯗꯨꯀꯥꯟꯒꯤ ꯑꯃ ꯑꯩꯈꯣꯏꯒꯤ ꯑꯃꯨꯜ ꯇꯖꯥ ꯍꯥꯏꯅ ꯁꯪꯒꯣꯝ ꯑꯃ ꯂꯩꯕ ꯑꯗꯨꯏꯗꯣ ꯍꯥꯞꯄꯦ ꯑꯗꯨ ꯂꯣꯏꯔꯝꯗꯥꯏꯗ ꯈꯥꯠꯇ ꯈꯥꯠꯇ ꯍꯥꯄꯋ꯭ꯅꯤꯗ ꯑꯗꯩ ꯘꯤꯒꯨꯝꯕ ꯍꯥꯞꯄ ꯆꯥꯛ ꯏꯟꯁꯥꯡꯗꯤ ꯑꯌꯥꯝꯕ ꯂꯣꯏ ꯊꯣꯡꯕ ꯍꯩꯇꯦ ꯑꯩꯅ ꯍꯩꯇꯕ ꯂꯩꯇꯦ ꯆꯒꯦꯝ ꯄꯣꯝꯕꯁꯨ ꯑꯩꯅ ꯅꯍꯥꯟ ꯑꯃꯨꯛ ꯑꯥ ꯀꯣꯂꯦꯖꯇ ꯂꯩꯔꯤ ꯀꯥꯟꯗ ꯑꯣꯖꯥ ꯃꯌꯥꯝ ꯆꯒꯦꯝ ꯄꯣꯝ ꯄꯤꯖꯕꯅꯦ ꯑꯗꯨ ꯃꯃꯤꯡ ꯂꯩꯍꯧꯔꯕꯅꯦ ꯑꯩꯒꯤ ꯆꯒꯦꯝ ꯄꯣꯝꯕ ꯍꯥꯏꯔꯒ ꯑꯗꯨꯝ ꯂꯩꯍꯧꯅꯤ ꯑꯩ ꯑꯩꯅ ꯊꯣꯡꯕ ꯍꯥꯏꯔꯦ ꯅꯣꯏꯅꯕꯨ ꯅꯣꯏꯅꯕꯨ ꯍꯧꯗꯦ ꯍꯥꯏꯕ ꯋꯥꯅꯤ ꯍꯧꯗꯛꯔꯤꯉꯩꯗꯤ ꯍꯥꯎꯋꯦ ꯍꯥꯎꯏ ꯌꯥꯝ ꯊꯥꯏꯠ
ꯍꯥꯎꯇꯦ ꯍꯥꯏꯗꯤꯍꯦ ꯑꯈꯣꯏꯕꯨꯗꯤ ꯍꯥꯎꯖꯩꯍꯦ ꯑꯗ ꯑꯈꯣꯏ ꯗꯥꯗꯤ ꯅꯪꯅꯁꯨ ꯈꯪꯉꯤꯗꯨꯉꯥꯏ ꯅꯪꯅ ꯑꯗꯨꯝ ꯂꯩꯕ ꯃꯇꯝꯗ ꯑ ꯃꯥꯅ ꯆꯥꯕ ꯆꯤꯟꯖꯥꯛꯇ ꯈꯪꯉꯤꯗꯨꯉꯥꯏꯗꯅ ꯑꯃꯒ ꯑꯃꯒꯤ ꯃꯌꯥꯝ ꯇꯨꯌꯥꯟ ꯄꯨꯡꯌꯥꯟ ꯌꯥꯟꯖꯟꯅꯔꯒ ꯊꯣꯡꯖꯤꯟꯕꯖꯦ ꯃꯣꯏꯗꯤ ꯃꯥꯗꯤ ꯌꯥꯗꯦ ꯍꯥꯏꯕ꯫ ꯃꯁꯥꯖꯤꯗ ꯆꯥꯕꯗ ꯄꯥꯛ ꯈꯠꯅꯤꯅꯤ ꯈꯪꯗꯦ ꯍꯪꯒꯣꯏꯔꯤꯅꯤ ꯈꯪꯗꯦ ꯃꯥꯗꯤ ꯌꯥꯗꯕꯅꯦꯕ ꯌꯨꯝꯗ ꯂꯣꯏꯕ ꯑꯈꯣꯏꯒꯤ ꯀꯩꯅꯣ ꯑꯍꯨꯝꯈꯛ ꯂꯣꯏꯕꯗ ꯃꯔꯨꯝ ꯀꯣꯛꯄꯗꯣ ꯃꯥ ꯅꯣꯡꯃꯇ ꯃꯔꯨꯝ ꯑꯃꯕꯨꯛ ꯆꯥꯎ ꯌꯥꯗꯦꯕ ꯍꯪꯒꯣꯏꯖꯗꯅ꯫ ꯃꯑꯣꯡ ꯑꯃꯒꯤ ꯃꯤꯅꯤ ꯍꯥꯏꯕ꯫ ꯑꯗꯨꯅꯅꯦ ꯑꯩꯅ ꯅꯪꯅ ꯊꯣꯡꯕꯗ ꯑꯩꯅ ꯀ ꯍꯦꯛꯇ ꯉꯥꯡꯉꯤꯗꯣ꯫ ꯉꯥꯡꯕ ꯍꯥꯏꯕꯗꯤ ꯑꯗꯨꯃꯥꯏ ꯍꯥꯞꯆꯜꯂꯨꯅꯨꯀꯣ ꯑꯗꯨ ꯇꯧꯔꯨꯅꯨꯀꯣꯅ꯫ ꯉꯁꯥꯏꯒꯤ ꯅꯣꯏꯒꯤꯗꯤ ꯈꯥꯃꯦꯟ ꯑꯁꯤꯟ ꯀꯥꯡꯁꯣꯏꯒ ꯊꯣꯡꯉꯗꯒ ꯕꯗꯥꯝꯒꯖꯦ ꯁꯨꯔ ꯍꯥꯞꯇ꯭ꯔꯥ ꯑꯗꯒꯤ ꯊꯣꯏꯗꯤꯡꯒꯖꯦ ꯍꯥꯞꯇ꯭ꯔꯥ ꯑꯗꯨꯒꯗꯣ ꯍꯥꯞꯆꯜꯂꯨꯕꯗꯣ ꯃꯣꯏꯗꯤ ꯌꯥꯔꯣꯏꯕ ꯑꯈꯣꯏꯗꯤ ꯏꯆꯝ ꯆꯝꯅ ꯑꯗꯨꯝ ꯀꯥꯡꯁꯣꯏ ꯊꯣꯡꯕꯒꯤ ꯇꯥꯏꯞꯇ ꯇꯧꯔꯒ ꯑꯈꯣꯏꯒꯤ ꯉꯥ ꯑꯌꯥꯏꯕ ꯈꯔ ꯊꯥꯛꯑꯒ ꯑꯗꯒꯤ ꯇꯤꯜꯍꯧ ꯃꯅꯥ ꯇꯤꯜꯍꯧ ꯈꯔ ꯁꯣꯏꯖꯜꯂꯒ ꯅꯄꯥꯛꯄꯤ ꯈꯔ ꯁꯣꯏꯖꯜꯂꯒ ꯑꯗꯨꯃꯥꯏꯅ ꯆꯝꯅꯒ ꯆꯥꯖꯕꯗꯨꯅꯦꯕ ꯃꯣꯏꯅ ꯄꯥꯝꯖꯩꯁꯤꯅ ꯑꯈꯣꯏꯒꯤꯗꯤ ꯑꯗꯨ ꯊꯥꯛꯀꯦꯔꯥ ꯑꯗꯥ ꯊꯥꯛꯀꯦꯔꯥ ꯀꯔꯤꯒꯨꯝꯕꯤ ꯑꯝꯇ ꯑꯈꯣꯏꯗꯤ ꯕꯦꯔꯥ ꯂꯩꯇꯦꯕ ꯍꯥꯎꯔꯒ ꯂꯣꯏꯔꯦ ꯑꯈꯣꯏꯒꯤꯗꯤ ꯃꯍꯥꯎ ꯐꯪꯉꯒ ꯂꯣꯏꯔꯦ꯫ ꯑꯗꯩ ꯑꯅꯧ ꯑꯅꯧꯕꯁꯨ ꯁꯨꯝ ꯇꯧꯔꯒꯁꯨ ꯆꯥꯅꯤꯡꯗ꯭ꯔꯅꯦ ꯑꯈꯣꯏꯗꯤ? ꯑꯗ ꯃꯣꯏꯗꯤ ꯑꯗꯨ ꯌꯥꯗꯦ ꯍꯥꯏꯕ ꯑꯗꯨꯒꯤꯅꯤꯗꯥ ꯑꯩꯅ ꯅꯉꯣꯟꯗ ꯅꯪꯅ ꯇꯧꯕꯗꯣ ꯍꯥꯎꯔꯣꯏ ꯍꯥꯎꯇꯦ ꯍꯥꯏꯕ ꯅꯠꯇꯦꯗ ꯍꯥꯎꯋꯤ ꯀꯩꯅꯣ ꯑꯩꯅꯖꯨ ꯅꯣꯡꯃꯝꯖꯨ ꯍꯥꯏꯅꯦ ꯑꯩꯅ ꯅꯨꯡꯇꯤꯒꯤ ꯀ꯭ꯂꯤꯅꯤꯛꯇ ꯆꯠꯂꯨꯕꯗ ꯃꯣꯏꯒꯤ ꯑ ꯃꯣꯏ ꯂꯥꯏꯌꯦꯡꯁꯪ ꯍꯪ ꯆꯪꯉꯨꯝꯕ ꯀꯥꯟꯗ ꯎꯝ ꯑꯩꯗꯣ ꯉꯟꯅ ꯂꯥꯛꯄꯅꯤꯅ ꯃꯥꯅ ꯃꯌꯨꯝꯗꯒꯤ ꯆꯥꯛ ꯢꯟꯖꯥꯡ ꯃꯌꯥꯝꯗꯣ ꯊꯣꯡꯉ ꯄꯣꯔꯛꯑꯦ ꯑꯗꯨꯒꯅꯦ ꯁꯦꯕꯣꯠ ꯑꯃꯦꯠꯄ ꯑꯝ ꯌꯥꯎꯔꯛꯑꯦ ꯑꯗꯨꯒꯁꯨ ꯃꯥꯅ ꯀ꯭ꯌꯝꯇ ꯍꯥꯞꯄꯣꯠꯇꯦ ꯁꯦꯕꯣꯠꯇꯨꯒ ꯅꯦꯡ ꯉꯥꯔꯤ ꯃꯣꯔꯣꯛꯇꯨꯒ ꯃꯦꯠꯂ ꯄꯨꯔꯛ ꯄꯨꯔꯛꯄꯗꯣ ꯀꯌꯥꯝ ꯍꯥꯎꯋꯤ ꯈꯪꯕ꯭ꯔꯥ꯫ ꯍꯥꯏꯅꯦꯕ ꯑꯩꯅ ꯁꯦꯕꯣꯠꯀꯗꯣ ꯑꯣꯏꯅꯝꯕꯤ ꯑꯣꯏꯅꯝꯒ ꯅꯝꯃꯒ ꯆꯥꯛꯍꯥꯎ ꯃꯅꯝꯑꯣꯏ ꯀꯩ ꯑꯣꯏ ꯊꯣꯛꯑꯒ ꯑꯁ ꯌꯥꯝ ꯍꯥꯎꯋꯤ ꯑꯗꯨ ꯋꯥꯔꯤ ꯂꯤꯔꯤꯅꯤ ꯀꯩꯅꯣ ꯊꯔꯣꯏ ꯊꯣꯡꯕꯕꯨꯗꯨꯕꯨ ꯑꯗꯨꯝ ꯃꯍꯤꯒꯗꯣ ꯆꯣꯡ ꯆꯣꯡ ꯆꯣꯡ ꯂꯥꯡꯒ ꯑꯗꯨꯒꯅꯦ ꯈꯨꯋꯥꯎ ꯑꯝ ꯍꯥꯎꯋꯤ ꯈꯪꯗꯦ ꯑꯈꯣꯏꯖꯨ ꯇꯧꯔꯤꯗꯨꯒ ꯌꯥꯝ ꯈꯦꯠꯅꯩ꯫ ꯑꯈꯣꯏꯒꯤꯅ ꯑꯃꯨꯛ ꯃꯨꯟꯖꯟꯅꯕ ꯑꯗꯨ ꯇꯧꯅꯕ ꯑꯗꯩ ꯃꯍꯤ ꯀꯪꯁꯟꯅꯕ ꯌꯥꯝ ꯀꯨꯏꯅꯖꯨ ꯆꯪꯗ꯭ꯔꯥ ꯑꯈꯣꯏꯒꯤ ꯁꯤꯗꯗꯤ ꯀꯩꯅꯣꯝꯃ ꯊꯣꯡ ꯊꯥꯛ ꯇꯧꯕ ꯃꯇꯝꯗ꯫ ꯅꯪꯅ ꯇꯧꯕꯗꯗꯤ ꯍꯦꯛꯇ ꯆ꯭ꯔꯣꯡ ꯇꯧꯁꯤꯜꯂ ꯍꯦꯛꯇ ꯂꯣꯏꯁꯤꯜꯂꯛꯇ꯭ꯔꯥ ꯑꯗꯨꯗꯨꯅ ꯍꯥꯎꯔꯣꯏꯗꯕꯁꯨ ꯑꯗꯨꯝ ꯃꯥꯟꯕꯗꯣ ꯃꯋꯣꯡꯗꯗ ꯌꯦꯡꯕꯗ꯫ ꯑꯈꯣꯏꯗꯕꯨꯗꯤ ꯄꯋꯥ ꯍꯧꯖꯕ, ꯃꯣꯏꯗꯗꯤ ꯌꯥꯗꯦ ꯍꯥꯏꯕ ꯃꯣꯏ ꯃꯁꯥꯒꯤꯅꯦꯕ ꯆꯥꯕ ꯊꯛꯄꯗ ꯌꯥꯝꯅ ꯑꯈꯣꯏꯒꯤ ꯎꯝ ꯀꯩꯍꯥꯏꯅꯤ ꯎꯝ ꯆꯤꯜꯍꯥꯎ ꯊꯤꯕ ꯍꯥꯏꯒꯗ꯭ꯔꯥ ꯀꯩ ꯍꯥꯏꯗꯨꯅꯣ ꯍꯪꯒꯣꯏꯕ ꯍꯥꯏꯒꯗ꯭ꯔꯥ ꯑꯗꯨꯒꯨꯝꯃꯥꯢ ꯃꯣꯏꯗ ꯑꯗꯨꯒꯨꯝꯕꯒꯩ ꯄꯣꯠ ꯑꯝ ꯂꯩꯌꯦꯕ ꯑꯗꯨꯅ ꯌꯥꯗꯦ ꯍꯥꯏꯕ꯫ ꯑꯩꯒꯤꯗꯤ ꯀꯩꯁꯨꯝꯇ ꯀꯥꯏꯗꯦ ꯑꯈꯣꯏꯗꯤ꯫ ꯑꯃꯒ ꯑꯃꯒ ꯌꯥꯟꯖꯟꯅꯔꯒ ꯌꯥꯟꯖꯟꯕ ꯍꯦꯛ ꯌꯥꯔꯦ ꯄꯣꯠꯇꯨ ꯌꯥꯟꯖꯤꯜꯂ ꯊꯣꯡꯕꯗ ꯑꯈꯣꯏ ꯀꯩꯁꯨꯝ ꯀꯥꯏꯗꯦ꯫
ꯑꯗꯨꯅꯦ ꯑꯩꯈꯣꯏ ꯁꯤꯗ ꯑꯌꯥꯝꯕꯅꯅꯦ ꯃꯌꯥꯟ ꯇꯨꯌꯥꯟꯁꯨꯦ ꯌꯥꯝ ꯆꯥꯏ ꯑꯗꯣ ꯑꯩꯈꯣꯏꯅ ꯆꯥꯗꯕ ꯍꯥꯏꯔꯒ ꯑꯩꯈꯣꯏꯁꯦ ꯁꯨꯡ ꯆꯥꯛ ꯆꯥꯗꯕ ꯍꯥꯏꯔꯗꯤꯅꯦ ꯑꯩꯈꯣꯏꯒꯤ ꯄꯥꯒꯜ ꯈꯥꯃꯦꯟꯁꯤꯃꯅꯦ ꯁꯨꯡ ꯆꯥ ꯍꯦꯛ ꯆꯥꯗ꯭ꯔꯦ ꯑꯩꯈꯣꯏ ꯏꯃꯨꯡꯁꯤꯗ ꯑꯩꯅ ꯈꯪꯉꯛꯄꯗꯒꯤ ꯑꯃꯨꯐꯥꯎ ꯍꯦꯛ ꯊꯣꯡꯗ꯭ꯔꯤ ꯈꯥꯃꯦꯩ ꯄꯥꯒꯜ ꯈꯥꯃꯦꯟꯁꯦ ꯍꯣꯏ ꯆꯨꯝꯅꯒꯤ ꯑꯩꯈꯣꯏ ꯁ꯭ꯋꯥꯏꯗ ꯑꯗꯨꯝ ꯊꯥ ꯐꯥꯎꯒ ꯑꯩꯈꯣꯏꯒꯤ ꯆꯨꯝꯅꯒꯤ ꯈꯥꯃꯦꯟ ꯕꯔꯃꯥꯁꯤꯀꯥꯅ ꯑꯗꯨꯝ ꯈꯔ ꯁꯥꯡꯕꯁꯦ ꯑꯗꯨꯝ ꯆꯥꯅꯩꯕꯀꯣ ꯑꯗꯣ ꯈꯥꯃꯦꯟ ꯕꯥꯔꯃꯥꯁꯤꯤꯀꯥꯁꯤꯅ ꯁꯨꯡ ꯆꯥꯛ ꯍꯦꯛ ꯆꯥꯔꯛꯇꯦ ꯑꯩꯅ ꯈꯪꯕꯗꯒꯤ ꯑꯗꯣ ꯑꯩ ꯏꯝꯐꯥꯜ ꯂꯩꯕ ꯀꯥꯟꯗꯗꯤ ꯈꯥꯃꯦꯟ ꯕꯔꯃꯥꯁꯤꯀꯥꯒ ꯌꯥꯝ ꯆꯥꯅꯕ ꯍꯥꯏꯇꯥꯥꯔꯗꯤ ꯑꯩꯈꯣꯏꯒꯤ ꯉꯥ ꯀꯧꯇꯥ ꯑꯃ ꯃꯆꯥ ꯑꯃ ꯂꯩꯗꯅꯀꯣ ꯑꯗꯨꯏꯗꯨꯒ ꯈꯥꯃꯦꯟ ꯄꯁꯤꯅ ꯊꯣꯡꯕꯗꯤ ꯂꯩꯇ꯭ꯔꯦ ꯈꯍꯥꯎ ꯅꯤꯗꯤ
ꯑꯁ ꯑꯗꯨꯗꯤ ꯑꯃꯨꯛꯐꯥꯎ ꯆꯥꯗ꯭ꯔꯤ ꯍꯦ ꯉꯥ ꯀꯧ ꯇꯥꯒ ꯄꯥꯔꯕꯁꯤꯒ ꯈꯥꯃ‌ꯦꯟꯒ ꯊꯣꯡꯕ ꯍꯥꯏꯁꯤꯗꯤ ꯆꯥꯗ꯭ꯔꯤ
ꯑꯩꯁꯨ ꯌꯨꯝꯗ ꯆꯥꯗꯦꯕꯀꯣ ꯏꯝꯐꯥꯜꯗ ꯂꯩꯀꯥꯟꯗꯅꯦ ꯆꯥꯕꯅꯦ ꯑꯝꯇ ꯍꯥꯞꯄꯒ ꯍꯥꯏꯗꯤ ꯅꯨꯃꯤꯠꯇꯣ ꯏꯟꯖꯥꯡꯗꯣ ꯉꯥ ꯀꯣꯛꯇꯥ ꯈꯛꯇꯪ ꯊꯣꯡꯁꯦ ꯍꯥꯏꯔꯁꯨ ꯌꯥꯝꯗ꯭ꯔꯕ ꯍꯥꯏꯇꯥꯔꯦ ꯑꯗꯒꯤ ꯈꯥꯃꯦꯟꯁꯨ ꯑꯗꯨꯝ ꯂꯩꯔꯝꯕ ꯍꯧꯖꯤꯛ ꯈꯔ ꯈꯔꯤ ꯈ ꯈꯨꯔꯤꯒ ꯇꯧꯔꯒ ꯑꯗ ꯃꯤꯗꯨꯁꯨ ꯑꯃꯨꯛ ꯑꯩꯈꯣꯏ ꯑꯗꯨꯒꯤ ꯅꯨꯃꯤꯠꯇꯨꯗꯅ ꯑꯃꯨꯛ ꯃꯩꯁꯦ ꯃꯨꯠꯈꯤꯕꯒꯤ ꯑꯩꯈꯣꯏꯒꯤꯣ ꯆꯥꯛ ꯊꯣꯡꯐꯝꯁꯦ ꯂꯩꯇꯕ ꯐꯔꯛ ꯇꯥꯗꯕꯀꯣ ꯑꯗꯒꯤ ꯏꯁꯤꯡ ꯏꯆꯥꯎ ꯇꯧꯈꯤꯕꯒꯤ ꯒ꯭ꯌꯥꯁ ꯅꯣꯡ ꯆꯣꯞꯇ ꯂꯩꯅꯗ꯭ꯔꯕ ꯑꯗꯨꯗꯨꯅ ꯑꯩꯈꯣꯏ ꯈꯛꯇꯪ ꯉꯥꯏꯍꯧꯔꯕ ꯑꯗꯒꯤ ꯑꯩꯈꯣꯏ ꯈꯛꯇꯪ ꯆꯥꯏꯅ ꯇꯧꯔꯝꯕꯗ ꯉꯥ ꯀꯧꯇꯥꯗ ꯑꯗꯨꯝ ꯊꯣꯡꯉꯒꯦꯅ ꯇꯧꯔꯝꯃꯦ ꯑꯗꯨꯀꯥꯟꯗ ꯃꯣꯏ ꯃꯊꯛꯀꯤ ꯑꯉꯥꯡꯈꯩꯅꯦ ꯑꯗꯒꯤ ꯏꯃꯥꯟꯅꯕ ꯃꯣꯏ ꯃꯣꯏ ꯑꯍꯨꯝ ꯑꯃꯅꯦ ꯇꯧꯔꯒ ꯑꯩꯈꯣꯏꯁꯦ ꯄꯨꯂꯞꯅ ꯃꯤ ꯇꯔꯦꯠ ꯁꯨꯗꯣꯛꯈ꯭ꯔꯦꯕꯀꯣ ꯑꯃꯇꯪꯅ ꯂꯩꯔꯨꯒꯗꯕꯁꯨ ꯆꯤꯡꯆꯥꯎ ꯇꯧꯈꯤꯕꯒꯤ ꯊꯣꯛꯄꯁꯨ ꯌꯥꯗꯕꯦ ꯂꯩꯌꯦꯕꯁꯤꯅ ꯑꯗꯨꯝ ꯇꯧꯁꯤꯜꯂꯁꯤꯗꯅ ꯇꯧꯔꯒ ꯑꯩꯅ ꯊꯣꯡꯉꯦ ꯃꯍꯤꯁꯦ ꯆꯔꯥꯡ ꯆꯔꯥꯡ ꯇꯧꯔꯒ ꯄ ꯃꯒꯅ ꯑꯐꯨꯞꯞꯄꯁꯨ ꯇꯤꯡꯉ ꯂꯩꯕ ꯑꯗꯨꯝ ꯀꯩꯅꯣ ꯉꯥꯔꯧꯒꯤ ꯀꯩꯒꯤ ꯑꯣꯏꯅ ꯉꯧꯔꯒ ꯇꯥꯏꯌꯥꯔꯁꯨ ꯆꯥꯅꯁꯦ ꯑꯗꯨ ꯇꯧꯔꯒꯅꯦ ꯍꯥꯞꯇꯗ ꯊꯣꯡꯉꯦ ꯑꯁ ꯃꯣꯏꯅꯅꯦ ꯑꯗꯨꯒꯤ ꯅꯨꯃꯤꯠꯇꯨꯗ ꯍꯥꯏ ꯀꯣ ꯅꯪ ꯈꯥꯃꯦꯟꯁꯦ ꯑꯦꯗꯨꯃꯥꯏ ꯊꯣꯡꯕ ꯍꯥꯎ ꯑꯝꯇ ꯆꯥꯗꯦ ꯈꯥꯃꯦꯟꯒ ꯇꯤꯟ ꯐꯤꯁꯀꯠ ꯉꯥ ꯀ ꯇꯥꯔ ꯊꯣꯡꯕꯁꯦ ꯁꯨꯃꯥꯏꯅ ꯍꯥꯎꯧꯕꯔꯦꯀꯣ ꯍꯥꯏꯔ ꯑꯗꯨꯝ ꯑꯗꯨꯒꯤ ꯃꯇꯨꯡꯗꯗꯤ ꯑꯩꯈꯣꯏ ꯑꯩꯅ ꯊꯣꯡꯑꯝꯗꯥꯏꯐꯥꯎꯗ ꯑꯗꯨꯝ ꯆꯥꯁꯦ ꯆꯥꯕꯁꯦ ꯑꯗꯨꯝ ꯃꯔꯤ ꯑꯃꯥꯡꯅ ꯊꯣꯡꯉ ꯆꯥꯔꯝꯒꯅꯤ ꯅꯣꯗꯤꯅ ꯑꯗꯨꯝ
ꯑꯩ ꯅꯣꯛꯅꯤꯡꯉꯦ ꯅꯪꯒꯤ ꯋꯥꯔꯤꯗꯣ ꯑꯨꯛꯇ ꯇꯥꯗ꯭ꯔꯤꯕꯗꯨꯅꯦ ꯑꯩꯈꯣꯏꯁꯨ ꯑꯗꯨꯕꯨꯅꯦ ꯅꯍꯥꯟꯗꯤ ꯁꯨꯃꯥꯏꯅ ꯇꯧꯋꯦ ꯑꯩꯅꯅꯦ ꯃꯃꯤꯗ ꯁꯨꯃꯥꯏꯅ ꯍꯥꯏꯕ ꯑꯩꯅ ꯅꯣꯡꯃ ꯌꯥꯏꯔꯤꯄꯣꯛ ꯆꯠꯄꯗ ꯈꯥꯃꯦꯟ ꯄꯕꯥꯔꯃꯥꯁꯤ ꯈꯥꯖꯤ ꯈ ꯁꯣꯏ ꯊꯣꯡ ꯂꯧꯕ ꯄꯤꯖꯔꯛꯑꯦꯅ ꯍꯥꯏꯕ ꯑꯩꯅ ꯑꯩꯅ ꯈꯥꯃꯟꯅꯕꯨꯗꯤ ꯌꯥꯕꯅꯤꯍꯦ ꯑꯩꯈꯣꯏꯁꯨ ꯑꯉꯥꯡ ꯑꯣꯏꯔꯤꯉꯩꯗ ꯆꯥꯈ꯭ꯔꯦ ꯍꯥꯏꯕ ꯑꯗ ꯑꯩꯈꯣꯏ ꯏꯃꯨꯡꯒꯤ ꯑꯣꯏꯅꯗꯤ ꯑꯗꯨꯒꯨꯝꯕꯗꯨꯗꯤ ꯑꯃꯨꯛꯐꯥꯎ ꯆꯥꯗ꯭ꯔꯤꯕ ꯈꯪꯕ꯭ꯔꯥ ꯑꯩꯈꯣꯏꯗꯥꯗꯒ ꯍꯥꯏꯔꯨꯔꯒꯗꯤ ꯃꯥꯗꯤ ꯁꯥꯎꯔꯛꯀꯗꯣꯏꯅꯦꯕ ꯀꯔꯤ ꯈꯥꯃꯦꯟ ꯈꯥꯃꯦꯟ ꯑꯁꯤꯟꯕꯁꯨ ꯅꯠꯇꯕ ꯈꯥꯃꯦꯟ ꯕꯥꯔꯝꯕ ꯑꯁꯤꯀꯥꯗꯕ ꯀꯃꯥꯏꯅ ꯊꯣꯡꯗꯅꯣ ꯃꯥꯅ ꯇꯒꯧ ꯑꯗꯨꯪꯅ ꯌꯥꯅꯤ ꯑꯗꯨꯅꯤ ꯑꯗꯥꯅꯤ ꯃꯣꯏꯅ ꯑꯗꯨꯝ ꯍꯥꯏꯔꯛꯀꯗꯣꯏꯗꯕ ꯑꯗꯣ ꯅꯍꯥꯟ ꯅꯣꯡꯝꯗꯤ ꯀꯔꯤ ꯊꯣꯡꯒꯗꯧꯅꯝꯕꯅꯤꯅ ꯍꯥꯞꯄꯦ ꯑꯗꯨꯒꯅꯦ ꯃꯣꯏꯗꯗꯤ ꯍꯥꯏꯗꯣꯛꯇ꯭ꯔꯦꯕ ꯃꯄꯪꯗꯣ ꯂꯧꯈꯠꯍꯧꯔꯒ ꯑꯩꯈꯣꯏ ꯁꯔꯨꯛ ꯑꯣꯏꯔꯒ ꯃꯣꯏꯗ ꯇꯣꯉꯥꯟꯅ ꯍꯤꯟꯖꯥꯡ ꯀꯩ ꯀ ꯍꯋꯥꯏ ꯅꯣꯡꯃ ꯌꯥꯟꯖꯟꯅ ꯍꯣꯡꯕꯅꯤꯅꯦ ꯑꯗꯨꯃꯥꯏꯅ ꯇꯧꯔꯒ ꯍꯥꯎꯋꯦ ꯍꯥꯏꯕ
ꯍꯧꯕꯅꯤ ꯍꯧꯕꯅꯤ ꯑꯩꯈꯣꯏꯁꯨ ꯆꯥꯏꯑꯦꯕꯀꯣ ꯑꯗꯨ ꯈꯝꯃꯦꯕ ꯃꯥ ꯆꯀꯥꯁꯦ ꯈꯥꯋꯥꯦꯝ ꯕꯥꯕꯥ ꯆꯦꯀꯥꯗꯤ ꯑꯩꯈꯣꯏꯅ ꯆꯥꯗꯕ ꯌꯥꯗꯦ ꯃꯥꯗꯤ ꯄꯨꯔꯥ ꯑꯥꯂꯨꯒꯤ ꯃꯊꯦꯜꯒꯨꯝꯕꯅꯦꯣ ꯇꯧꯔꯦ ꯈꯥꯋꯥꯃꯦꯟꯕꯥ꯭ꯔꯕꯥ ꯆꯦꯀꯥꯁꯤꯒꯤ ꯑꯩꯈꯣꯏꯒꯤ ꯃꯪꯒꯜ ꯑꯞꯇꯤꯡꯕ ꯑꯄꯨꯞꯞꯄꯁꯦ ꯑꯁꯤꯗ ꯇꯧꯔꯒꯅꯦ ꯑꯂꯨꯁꯦ ꯄꯤꯛꯅ ꯄꯤꯛꯅ ꯑꯗꯨꯝ ꯍꯥꯏꯗꯤ ꯀꯥꯡꯒꯣꯏ ꯀꯥꯡꯒꯣꯏ ꯁꯣꯏꯕ ꯅꯠꯇꯕ ꯑꯩꯈꯣꯏꯒꯤ ꯍꯥꯏꯅꯤ ꯀꯥꯡꯃꯨꯒꯨꯝꯕ ꯍꯥꯞꯄꯒꯤ ꯄꯤꯛꯇꯛ ꯄꯤꯛꯇꯛ ꯇꯧꯔ ꯁꯣꯏꯔꯒꯀꯣ ꯎꯝ ꯉꯥ ꯀꯩꯀꯩ ꯑꯃ ꯍꯥꯞꯄꯁꯨ ꯑꯗꯨꯝ ꯍꯥꯎꯋꯦ ꯍꯥꯏꯗꯤ ꯃꯥꯒꯤ ꯃꯍꯥꯎ ꯇꯣꯉꯥꯟꯕ ꯆꯝꯅ ꯊꯣꯡꯉꯀꯥꯟꯗ ꯑꯃꯨꯛ ꯃꯍꯥꯎ ꯇꯣꯉꯥꯟꯕ ꯑꯃ ꯊꯣꯛꯑꯦꯕꯀꯣ ꯑꯗꯩ ꯏꯔꯣꯟꯝꯕ ꯀꯥꯡ ꯀꯩꯅꯣ ꯀꯥꯡꯉꯣꯒꯨꯝꯕ ꯆꯥꯕꯁꯦ ꯂꯥꯁꯇꯤꯡ ꯅꯠꯇꯕ ꯆꯥꯅ ꯊꯣꯡꯉꯀꯥꯟꯗ ꯑꯩꯈꯣꯏ ꯃꯍꯥꯎꯁꯦ ꯃꯣꯏ ꯈꯪꯗꯦ ꯍꯩꯅꯗꯕꯅꯤꯗꯤ ꯍꯩꯅꯔꯦ ꯑꯩꯈꯣꯏꯗꯤ ꯌꯥꯝ ꯍꯥꯏꯗꯤ ꯀꯩ ꯍꯥꯏꯅꯤ ꯑꯩꯈꯣꯏꯒꯤ ꯂꯩꯕꯨꯡ ꯈꯥꯉꯥꯒꯨꯝꯕ ꯆꯥꯈ꯭ꯔꯕ ꯂꯣꯏꯈ꯭ꯔ ꯃꯇꯨꯡꯗ ꯑꯃ ꯃꯍꯥꯎ ꯑꯃ ꯈꯥꯔ ꯃꯇꯨꯡꯗ ꯑꯃꯨ ꯈꯤꯇꯪ ꯀꯩ ꯍꯥꯏꯅꯤ ꯌꯥꯝ ꯍꯥꯎꯕ ꯑꯃ ꯊꯣꯛꯄꯗꯣ ꯑꯗꯨꯃꯥꯏꯅ ꯇꯧꯔꯒ ꯊꯣꯛꯑꯒ ꯑꯗꯨꯒ ꯉꯥ ꯑꯌꯥꯏꯕꯒꯨꯝꯕ ꯈꯤꯇꯪ ꯑꯃꯅꯤꯒ ꯍꯥꯞꯄꯗꯤ ꯂꯩꯇ꯭ꯔꯦꯀꯣ ꯍꯥꯎꯗꯤ ꯑꯗꯨꯃꯥꯏꯅ ꯆꯥꯏ ꯑꯗꯒꯤ ꯑꯩꯈꯣꯏꯗꯤ ꯃꯤꯗꯤ ꯃꯤꯗꯤ ꯆꯥꯅꯗꯦꯕꯀꯣ ꯈꯥꯃꯦꯟ ꯄꯝꯕꯟ ꯆꯤꯀꯥꯁꯦ ꯌꯣꯜꯂꯒ ꯑꯩꯈꯣꯏꯗꯤ ꯅꯨꯡꯊꯤꯒꯤ ꯆꯥꯕ ꯍꯥꯏꯌꯦꯏ ꯑꯩꯈꯣꯏ ꯃꯃꯅꯅꯦ ꯈꯥꯃꯦꯟ ꯄꯝꯕꯟ ꯆꯤꯀꯥ ꯂꯩꯔꯤꯁꯦ ꯀꯤꯂꯣ ꯀꯤꯂꯣꯅꯤ ꯃꯥꯅ ꯂꯩꯔꯤꯁꯦ ꯀꯥꯡꯉꯧ ꯑꯃꯨꯛ ꯆꯥꯅꯤ ꯑꯗꯒꯤ ꯑꯃꯨꯛ ꯏꯔꯣꯝ ꯑꯃꯨ ꯆꯥꯅꯤ ꯑꯗꯣ ꯆꯝꯊꯣꯡꯗꯤ ꯍꯣꯏ ꯃꯔꯛ ꯃꯔꯛꯇꯒꯨꯝꯕ ꯆꯥꯏꯑꯕꯀꯣ ꯑꯗꯣ ꯄꯥꯛꯇꯤ ꯆꯥꯗꯤ ꯆꯥꯗꯦ ꯑꯗꯨꯝ ꯆꯥꯗꯤ ꯆꯥꯏ ꯑꯩꯈꯣꯏ ꯈꯥꯃ‌ꯦꯟꯐꯝꯁꯦ ꯈꯥ ꯆꯝꯅ ꯊꯣꯡꯕ ꯑꯗꯨꯝ
ꯑꯩꯗꯤ ꯈꯥꯃꯦꯟ ꯕꯔꯃꯥꯁꯤꯀꯥꯁꯨ ꯄꯥꯝꯃꯦ ꯑꯗꯨ ꯈꯥꯃꯦꯟ ꯑꯆꯧꯕꯁꯨ ꯄꯥꯝꯃꯦ ꯈꯥꯃꯦꯟ ꯑꯆꯧꯕꯁꯤꯅꯅꯦ ꯑꯃꯨꯛ ꯑꯩꯈꯣꯏꯒꯤ ꯑꯩꯈꯣꯏꯒꯤ ꯔꯥꯎꯟ ꯔꯥꯎꯟ ꯈꯤꯇꯪ ꯊꯥꯔꯞꯅ ꯁꯣꯏꯔꯀꯥꯟꯗ ꯊꯥꯎ ꯈꯔ ꯈꯔ ꯍꯥꯞꯄꯒ ꯇꯥꯎꯕ ꯍꯥꯏꯇꯥꯥꯔꯦꯀꯣ ꯕꯣꯔꯥꯒꯤ ꯑꯗꯨꯃꯥꯏꯅ ꯁꯨꯃꯥꯏꯅ ꯇꯧꯔꯒ ꯆꯥꯕꯗ ꯌꯥꯝ ꯍꯥꯎꯋꯦ ꯑꯗꯨꯒ ꯉꯥꯜꯂꯒꯁꯨ ꯑꯗꯨꯝ ꯑꯩꯗꯤ ꯃꯣꯔꯣꯛꯀ ꯃꯦꯠꯂꯒ ꯃꯣꯔꯣꯛꯀ ꯌꯥꯝ ꯁꯥꯍꯟꯗ꯭ꯔꯦ ꯑꯩ ꯃꯣꯔꯣꯛ ꯌꯥꯝ ꯆꯥꯗꯕꯅꯤꯅ ꯃꯣꯔꯣꯛ ꯌꯥꯝ ꯁꯥꯍꯟꯗꯕꯤꯗ ꯑꯗꯨꯝ ꯆꯥꯏ ꯑꯩꯗꯤ ꯑꯌꯥꯝꯕꯅ ꯑꯗꯨꯝ ꯆꯥꯏꯗ ꯑꯩꯈꯣꯏ ꯏꯃꯨꯡꯒꯤ ꯑꯣꯏꯅꯗꯤ ꯀꯌꯥ ꯆꯥꯗꯦ ꯑꯗꯩ ꯊꯣꯡꯉꯒꯁꯨ ꯆꯥꯏ ꯕꯣꯔꯤ ꯀꯩꯀꯥ ꯊꯥꯛꯆꯜꯂꯒ ꯑꯗꯗꯒꯤ ꯈꯥꯖꯤꯡ ꯊꯥꯛꯆꯜꯂꯒ ꯑꯗꯨꯝ ꯊꯣꯡꯉꯁꯥꯏ ꯌꯥꯝ ꯍꯥꯎꯋꯤꯗ ꯑꯩꯗꯤ ꯑꯩꯒꯤ ꯑꯣꯏꯅꯗꯤ ꯄꯨꯍꯥꯎꯗ ꯑꯩꯅ ꯍꯥꯏꯅꯤ ꯑꯩ ꯆꯤꯟꯁꯤꯅ ꯀꯔꯝꯕ ꯆꯤꯟꯅꯣ ꯈꯪꯗꯦ ꯄꯨꯍꯥꯎꯗ ꯍꯥꯏꯕꯅꯤꯅ ꯍꯥꯎꯏ ꯍꯥꯎꯇꯤ ꯍꯥꯎꯏ ꯍꯥꯎꯇꯦ ꯑꯗꯨ ꯇꯧꯏꯅꯤ ꯑꯗꯨꯅꯅ ꯑꯩꯅ ꯑꯉꯥꯡꯁꯤꯕꯨꯩꯅ ꯆꯩꯈꯤꯅꯤ ꯏꯔ ꯑꯐ ꯄꯨꯖ ꯌꯥꯗꯦ ꯌꯦꯡꯉꯣ ꯁꯪꯒꯣꯝ ꯊꯛꯎ ꯌꯥꯗꯦ ꯀꯔꯝꯕ ꯃꯈꯜꯒꯤ ꯑꯉꯥꯡꯅꯣꯕ ꯇꯜꯂꯦꯕ ꯑꯗꯨꯅ ꯆꯤꯟꯖꯥꯛꯁꯦ ꯃꯥꯟꯅꯗꯕꯅꯤꯅ ꯃꯣꯏꯅ ꯆꯥꯅꯤꯡꯉꯤꯁꯤꯅꯅꯦ ꯃꯣꯏꯗꯤ ꯃꯤꯃꯤ ꯁꯤꯡꯖꯨ ꯂꯣꯏꯔꯦ ꯃꯤꯃꯤ ꯁꯤꯡꯖꯨ ꯇꯧꯈ꯭ꯔꯗꯤ ꯂꯣꯏꯔꯦ
ꯑꯗꯨꯅꯦ ꯑꯩꯗꯤ ꯈꯥꯝꯃꯦ ꯑꯆꯧꯕꯁꯦ ꯄꯨꯡꯆꯥꯥ ꯥꯛ ꯆꯥ ꯆꯥꯅꯤꯡꯗꯦꯗꯒꯤ ꯁꯨꯝ ꯆꯥꯁꯨ ꯆꯥꯔꯛꯇꯦꯕꯀꯣ ꯑꯩꯈꯣꯏ ꯑꯩꯈꯣꯏ ꯑꯅꯤꯡꯁꯦ ꯑꯩꯅ ꯍꯥꯏꯔꯤꯁꯦ ꯑꯗꯨꯝ ꯌꯨꯝꯗꯒꯨꯝꯕ ꯑꯩꯈꯣꯏ ꯃꯥꯅ ꯑꯍꯥꯟꯕ ꯑꯩꯈꯣꯏꯅ ꯄꯤꯛꯇꯀ ꯇꯧꯔꯀꯥꯟꯗ ꯑꯍꯥꯟꯕ ꯃꯣꯏꯅ ꯊꯣꯡꯉꯤꯕ ꯑꯩꯒꯤ ꯌꯨꯝꯒꯤ ꯆꯥꯛ ꯌꯦꯟꯖꯥꯡ ꯍꯥꯏꯔ ꯇꯣꯉꯥꯟꯔꯁꯦ ꯍꯥꯎꯕ ꯍꯧꯇꯕ ꯅꯠꯇꯕꯀꯣ ꯑꯩꯈꯣꯏꯅ ꯀꯛ ꯀꯛ ꯆꯥꯕ ꯍꯩꯔꯛꯄ ꯃꯇꯝꯗ ꯃꯣꯏꯅ ꯅꯨꯡꯁꯤꯅꯅ ꯑꯍꯥꯟꯕꯒ ꯊꯣꯡꯉꯒ ꯏꯪꯈꯤꯕ ꯑꯍꯥꯟꯕ ꯃꯍꯥꯎ ꯇꯪꯈꯤꯕꯗꯣ ꯍꯣꯏ ꯑꯩꯒꯤꯗ ꯊꯣꯡꯉꯤꯗꯕ ꯃꯤꯒꯤ ꯊꯣꯡꯉꯤꯗꯕ ꯃꯤꯅ ꯃꯌꯥꯝ ꯍꯥꯎꯔꯝꯕ ꯌꯥꯏ ꯑꯗꯨ ꯇꯥꯔꯁꯨ ꯑꯩꯈꯣꯏ ꯑꯩꯈꯣꯏ ꯃꯥꯒꯤ ꯑꯩꯉꯣꯟꯗ ꯍꯥꯟꯅ ꯄꯤꯖꯈꯤꯕ ꯏꯟꯖꯥꯡ ꯑꯃ ꯂꯩꯖꯩꯗꯅꯀꯣ ꯑꯗꯨꯃꯥꯏꯅ ꯇꯧꯗꯅ ꯌꯨꯝꯒꯤ ꯆꯥꯛ ꯌꯦꯟꯁꯥꯡꯁꯦ ꯑꯗꯨꯝ ꯌꯥꯝ ꯍꯥꯎꯕꯗꯣ ꯑꯗꯨ ꯃꯥ ꯑꯩꯈꯣꯏꯗꯤ ꯄꯨꯔꯥ ꯑꯩꯈꯣꯏꯅ ꯆꯥꯔꯤꯕ ꯆꯥꯛ ꯌꯦꯟꯁꯥꯡꯁꯤ ꯎꯔꯗꯤ ꯈꯨꯖꯥꯝꯂꯒ ꯍꯥꯏꯅꯤ ꯍꯥꯏꯕ ꯃꯣꯏ ꯆꯥꯏꯔꯤꯁꯦ ꯅꯣꯛꯅꯤꯡꯕ ꯂꯣꯏꯅ ꯀꯩꯝ ꯊꯥꯛꯄꯗ ꯀꯣ ꯉꯥ ꯂꯩꯔꯅ ꯊꯥꯛꯒꯅ ꯂꯩꯇꯦꯅ ꯊꯥꯛꯑꯣꯏꯕ ꯑꯗꯨꯝ ꯉꯥꯔꯤ ꯈꯛꯇꯪ ꯍꯥꯞꯄꯒ ꯑꯗꯨꯝ ꯈꯥꯃꯦꯟꯁꯤ ꯃꯁꯤꯕꯨ ꯀꯩꯝ ꯊꯥꯛꯇꯣꯏꯕꯤꯗ ꯃꯦꯔꯥꯃꯤꯁꯇ ꯇꯧꯕ ꯅꯨꯃꯤꯠꯇ ꯈꯥꯃꯦꯟꯁꯤꯃ ꯀꯥꯡ ꯁꯣꯏ ꯆꯥꯏ ꯅꯤꯉꯣꯅꯤ ꯑꯗꯨꯗ ꯀꯅꯥ ꯀꯩꯅꯣ ꯇꯧꯗꯣꯔꯤꯒꯦ ꯂꯪꯈꯤꯗꯣꯏꯅꯤꯉꯣ ꯃꯤ ꯑꯇꯣꯞꯄ ꯏꯃꯨꯡꯗ ꯑꯣꯏꯕꯇꯥꯔꯒꯗꯤ ꯑꯩꯈꯣꯏ ꯑꯗꯨꯝ ꯆꯥꯏꯑꯕ ꯀꯩꯝ ꯍꯥꯞꯄꯣꯏ ꯍꯥꯞꯇꯣꯏꯁꯦ ꯑꯩꯈꯣꯏꯃꯥꯏꯅ ꯇꯧꯗꯣꯏꯁꯦ ꯊꯝꯅꯁꯤꯃꯁꯦ ꯈꯥꯝꯦꯟꯁꯦꯕ ꯑꯁꯤꯈꯛ ꯈꯤꯇꯪ ꯍꯥꯟꯅ ꯀꯨꯀꯔꯁꯤꯗ ꯍꯥꯏꯗꯤ ꯃꯐꯣꯟ ꯇꯥꯍꯟꯕ ꯍꯥꯏꯒ ꯇꯥꯔꯦ ꯅꯠꯇ꯭ꯔꯗꯤ ꯃꯍꯤ ꯈꯛꯇ ꯑꯣꯏꯔꯣꯏꯗꯧꯕꯀꯣ ꯃꯐꯣꯟꯁꯤ ꯇꯥꯍꯜꯂꯒ ꯊꯨꯝ ꯈꯔ ꯍꯥꯞꯄꯒ ꯃꯥꯒꯤ ꯄꯦꯁ ꯍꯥꯏꯒꯔ ꯃꯐꯣꯟ ꯊꯥꯜꯂꯅꯤꯅ ꯑꯗꯨꯒ ꯑꯩꯈꯣꯏ ꯍꯥꯞꯀꯗꯕ ꯑꯗꯨꯝ ꯏꯁꯤꯡ ꯀꯩ ꯃꯅꯥ ꯃꯁꯤꯡ ꯀꯩꯀꯩ ꯃꯌꯥꯝꯁꯦ ꯂꯣꯏꯅ ꯍꯥꯞꯄꯒ ꯁꯣꯟꯗꯣꯏ ꯑꯗꯨ ꯉꯥꯔꯤꯁꯨ ꯍꯥꯞꯄꯣꯏ ꯑꯃꯁꯨ ꯍꯥꯞꯄꯣꯏ ꯑꯗꯨꯗ ꯑꯃꯨ ꯇꯧꯔ ꯆꯥꯏ ꯑꯗꯨꯝ ꯍꯥꯎꯋꯦ ꯍꯥꯏꯕ ꯍꯥꯏꯕꯗꯤ ꯃꯅꯥ ꯃꯁꯤꯡꯗ ꯑꯗꯨꯝ ꯈꯔ ꯁꯨꯅ ꯍꯥꯞꯄꯤꯔꯗꯣꯏ ꯑꯩꯈꯣꯏꯒꯤ ꯆꯅꯝꯒꯨꯝꯕ ꯆꯝ ꯍꯥꯞꯄꯦꯕ ꯆꯅꯝꯅꯦ ꯅꯄꯥꯛ ꯑꯩꯣꯏ ꯑꯗꯨꯝ ꯑꯗꯒꯤ ꯗꯤꯂꯣꯞ ꯇꯧꯔꯒ ꯑꯗꯨꯝ ꯃꯅꯥ ꯆꯠꯂꯛꯇꯪꯅꯦꯕ ꯑꯥꯂꯨ ꯈꯔ ꯍꯥꯞꯄꯒ ꯀꯩꯝ ꯍꯥꯞꯇꯕꯤ ꯑꯗꯨꯝ ꯊꯨꯝꯃ ꯇꯧꯔꯒ ꯆꯥꯕ ꯑꯗꯨꯝ ꯍꯥꯎꯔꯦ ꯑꯗꯨ ꯉꯛꯏꯅꯦ ꯀꯩꯅꯣ ꯀꯔꯤꯝꯇ ꯌꯥꯎꯗꯦꯕꯗ ꯀꯃꯥꯏꯅ ꯆꯥꯔꯤꯅꯣꯗ ꯑꯩꯈꯣꯏꯁꯦ ꯑꯗꯨꯝ ꯍꯥꯎꯋꯦꯕ
ꯐꯔꯦ ꯐꯔꯦ ꯅꯪꯅ ꯑꯍꯥꯎ ꯑꯍꯥꯎꯕ ꯆꯥꯕꯒꯤꯅꯦ ꯅꯁꯛ ꯐꯖꯔꯤꯗꯣ
ꯍꯣꯏ ꯐꯔꯦ ꯑꯗꯨꯗꯤ ꯑꯩ ꯑꯃꯨꯛ ꯊꯝꯈꯤꯒꯦꯀꯣ
ꯍꯣꯏ ꯍꯣꯏ